ꯍꯂꯣ ꯑꯇꯥꯔ ꯆꯥꯛ ꯆꯔꯔꯕꯣ ꯑꯩ ꯐꯣꯟ ꯃꯤꯍ ꯆꯞ ꯆꯥꯔꯦ ꯑꯩꯈꯣꯏꯁꯨ
ꯍ ꯄꯩ ꯏꯖꯥꯡ ꯆ ꯑꯥꯒꯦ
ꯑꯩꯈꯣꯏ ꯑꯩꯈꯣꯏ ꯅꯨꯡꯗꯥꯡꯗꯀꯣ ꯆꯝꯐꯨꯠ ꯑꯃꯒ ꯀꯩꯅꯣ ꯑꯃꯒ ꯑꯣꯏꯗꯣꯏꯕ ꯇꯉꯣ ꯃꯒ
ꯑꯣ
ꯅꯣꯏ ꯀꯩꯟ ꯆꯥꯡ ꯆꯥꯒꯦ
ꯑꯩꯈꯣꯏꯗꯤ ꯑꯩꯈꯣꯏꯗꯤ ꯍꯧꯖꯤꯛ ꯏꯇꯣꯝ ꯊꯣꯡꯉꯒ ꯆꯥꯆꯩꯌꯦꯕꯀꯣ ꯑꯗꯣ ꯑꯂꯨ
ꯎꯝ ꯑꯥ ꯃꯣꯡ ꯆꯨꯔꯤ ꯑꯣꯀꯦ ꯑꯗꯨꯗꯁꯨ ꯍꯥꯎꯅꯤ
ꯑꯧ ꯑꯩꯁꯨ ꯈꯇꯪꯦꯜꯂꯒ ꯑꯗꯨꯒ ꯌꯦꯟ ꯁꯤꯡꯖꯨ ꯀꯩꯀꯥ ꯇꯧꯔꯒ ꯑꯗꯨꯃꯥꯏꯅ ꯌꯦꯟ ꯑꯆꯥꯔ ꯍꯥꯏꯒꯗ꯭ꯔꯥ ꯁꯤꯡꯖꯨ ꯍꯥꯏꯒꯗ ꯌꯨꯝꯗꯩ ꯄꯨ
ꯎꯝ ꯃꯊꯦꯜ ꯍꯍꯥꯎꯕ ꯉꯥꯛꯇꯅꯦ
ꯃꯥꯅꯦꯅꯦ ꯌꯦꯔꯨꯝ ꯑꯐꯨꯠꯄꯒ ꯇꯧꯔ ꯉꯝꯅ ꯉꯝꯅꯕ ꯀꯥꯏ
ꯎꯝ
ꯄꯦꯗꯧ ꯋꯥꯔꯤꯅ ꯍꯧꯗꯦ
ꯄꯨ ꯑꯩ ꯔꯤꯜꯁ ꯑꯃꯈꯛ ꯁꯦꯝꯃꯝꯕꯅꯦ ꯁꯇꯥꯒ꯭ꯔꯥꯝꯗ ꯏꯟꯁꯇꯥꯒ꯭ꯔꯥꯝꯗ ꯊꯥꯔꯛꯀꯦ
ꯑꯩꯁꯨ ꯀꯥ ꯂꯣꯏꯁꯟꯒꯦ ꯇꯧꯤꯅꯦ ꯀꯥꯁꯦ ꯌꯥꯝꯅ ꯆꯥꯏꯃꯜꯂꯛꯑꯦ
ꯎꯝ ꯔꯦꯟꯇ ꯂꯩꯕ꯭ꯔꯣꯀꯣ
ꯅꯤꯅꯦ ꯀꯜ ꯁꯟꯕꯗꯤꯦ ꯁꯥꯡꯦ ꯍꯥꯏꯠꯇ
ꯑꯣ
ꯗꯤ ꯂꯣꯏꯁꯅꯗꯤ ꯑ ꯇꯧ ꯊꯥꯒ ꯁꯥꯕꯒ ꯀꯥ ꯆꯥꯏꯔꯗꯤ ꯍꯦꯟꯅ ꯁꯥꯏꯌꯦꯅ
ꯎꯝ ꯑꯗꯒꯤ ꯏꯁꯥꯁꯨ ꯑꯃ ꯇꯧꯐꯝ ꯈꯪꯗꯕꯅꯦ ꯍꯥꯏꯕ
ꯑꯧ ꯑꯧ ꯑꯧ ꯆꯥꯏ ꯂꯩꯕꯁꯦ ꯑꯧ ꯈꯪꯗꯦꯔ ꯀꯣꯛꯀꯁꯦ ꯑꯃ ꯊꯣꯛꯇꯕꯗꯣ ꯑꯣꯏꯕꯅꯦ
ꯎꯝ
ꯀꯥ ꯅ ꯅ ꯂꯩꯔ ꯈꯔ ꯋꯥꯈꯟꯖꯅꯣꯑ
ꯎꯝ
ꯀꯣꯛꯁꯦ ꯆꯥꯏꯔꯁꯨ ꯀꯥ ꯆꯥꯏꯗ꯭ꯔꯗꯤ ꯐꯔꯦꯗ ꯆꯥꯏ
ꯃꯥꯅꯦ
ꯑ
ꯍꯧꯖꯤꯛ ꯈꯥꯟ ꯀꯃꯥꯏꯟ ꯀꯃꯥꯏ ꯇꯧꯔꯂꯦꯒ
ꯋꯦꯗꯔ ꯁꯤꯒ
ꯇ꯭ꯋꯏꯤꯁꯟ ꯆꯠꯄꯒ ꯀ꯭ꯂꯥꯁ ꯆꯠꯄꯒ ꯌꯨꯝꯗ ꯂꯩꯕꯒ ꯏꯐꯣꯡ ꯐꯪꯗꯦꯁꯨ
ꯑꯣ
ꯌꯨꯝꯗ ꯇꯨꯝꯕ
ꯑꯗꯨꯗ ꯌꯨꯝꯗ ꯍꯣꯏ ꯑꯅꯝꯕꯅ ꯇꯨꯝꯕ ꯑꯗꯨꯗ ꯑꯗꯨꯝ ꯇꯥꯔꯦ ꯂꯩ ꯃ
ꯇꯨꯝꯕꯒꯗꯤ ꯄꯨꯡ ꯀꯌꯥꯗꯒ ꯇꯨꯝꯒꯦ
ꯌꯥ ꯇꯨꯝꯕꯗꯤ ꯌꯥꯝ ꯇꯨꯝꯃꯦ ꯑꯗꯨꯅꯦ ꯄꯨꯡ ꯇꯔꯥ ꯇꯔꯥꯒ ꯇꯥꯗ꯭ꯔꯤꯀꯥꯟ ꯁ꯭ꯋꯥꯏꯗ ꯃꯥꯄꯟꯗꯒꯤꯒ ꯇꯨꯝꯕ ꯌꯥꯎ
ꯍ ꯐꯩꯌꯦ ꯑꯗꯣ ꯌꯥꯍꯧ ꯉꯟꯕ ꯉꯝꯃꯝꯒꯅꯤ ꯉꯇꯥ ꯑꯃ ꯇꯨꯝꯃꯕꯅꯤꯅ
ꯉꯝꯃꯦ ꯑꯗꯨꯕꯨꯗꯤ
ꯑꯗꯨꯅ ꯑꯗꯨꯅ ꯐꯔꯕꯅꯦ ꯊꯦꯡꯅ ꯇꯨꯝꯃꯒ ꯏꯁꯥꯁꯨ ꯋꯥꯕ ꯑꯗꯨꯒ ꯑꯣꯏꯍꯁꯨ ꯊꯦꯡꯗꯣꯏ ꯁꯔꯨꯛ
ꯎꯝ
ꯍꯥꯏꯗꯤ ꯌꯥꯝ ꯆꯤꯅ ꯊꯦꯡꯉꯦ ꯄꯨꯡ ꯑꯅꯤꯗꯥ ꯍꯥꯏꯔ ꯇꯣꯃꯦ
ꯑꯊꯦꯡꯉꯦ ꯑꯗꯨꯗꯤ
ꯑꯧ ꯊꯦꯡꯕꯅꯦ ꯀꯔꯤꯝꯁꯨ ꯇꯧꯕ ꯅꯠꯇꯕꯗ ꯄꯨꯡ ꯑꯅꯤ ꯍꯦꯛꯇ ꯇꯥꯔꯝꯃꯦ ꯒ꯭ꯌꯥꯟ ꯇꯥꯔꯛꯄꯗ ꯑꯗꯨꯒ ꯍꯧꯒꯠꯄꯁꯤꯅ ꯄꯨꯆ ꯀꯥꯟꯅꯤꯒ ꯐꯦ ꯃꯅꯤꯄꯨꯔꯗ ꯆꯞ ꯆꯥꯅꯕ ꯇꯣꯛꯑꯅꯤ ꯑꯩꯒꯤ ꯀꯥꯞꯊꯣꯔꯛꯄꯒꯤ ꯇꯥꯏꯃꯤꯡꯁꯦ
ꯎꯝ ꯑꯗꯨꯕꯨꯗꯤ ꯊꯦꯡꯅ ꯇꯨꯝꯕꯒꯤꯅꯦ
ꯑꯧ ꯑꯗꯨ ꯗꯤꯄꯥꯔꯃꯦꯟ ꯆꯦ ꯐ ꯗꯤꯄꯥꯔꯠꯃꯦꯟ ꯆꯠꯅꯕ ꯑꯃꯨꯛ ꯇꯧꯔꯅꯤ ꯑꯗꯨꯒ ꯍꯦꯛ ꯍꯧꯒꯠꯂꯄ
ꯎꯝ
ꯍꯣꯏ ꯇꯧꯕ ꯆꯠ ꯇꯧꯋꯤ ꯈꯔ ꯉꯟꯅ ꯇꯨꯝꯒꯦ ꯈꯜꯂꯅꯤ ꯍꯦꯛꯇ ꯌꯥꯗꯕ ꯇꯨꯝꯕꯁꯤꯁꯨꯅꯦ ꯅꯨꯡꯇꯤꯒꯤ ꯇꯨꯝꯈ꯭ꯔꯕꯅꯦ ꯊꯦꯡ ꯇꯨꯃꯒꯦꯁ
ꯑꯣ ꯀꯩꯅꯣ ꯇꯧꯋꯦ ꯉꯟꯅ ꯇꯨꯝꯕꯒꯤ ꯀꯥꯟꯅꯕ ꯑꯃ ꯀꯥꯟꯅꯗꯕ ꯀꯥꯟꯅꯗꯕ ꯑꯃꯗꯤ ꯂꯩ
ꯐꯦ
ꯎ ꯉꯟꯇꯥꯅ ꯁꯨꯝ ꯇꯨꯝꯈ꯭ꯔꯤꯕ ꯍꯩꯅꯕ꯭ꯔꯅꯤꯅꯅꯦ ꯈꯤꯇꯪ ꯊꯥꯗꯣꯛ ꯁꯨꯝ ꯉꯟꯇꯥꯅ ꯇꯨꯝꯈ꯭ꯔꯗꯤ ꯑꯗꯨꯝ ꯉꯟꯅꯁꯨ ꯑꯗꯨꯝ ꯍꯧꯒꯠꯅꯤꯡꯉꯦꯗꯅ
ꯎꯝ
ꯑꯗꯨꯅ ꯈꯤꯇꯪ ꯅꯣꯡꯐꯥꯗꯣꯛꯀ ꯑꯃ ꯁꯨꯝ ꯇꯨꯝꯊꯅꯤꯡꯉꯛꯄꯒ ꯌꯥꯎꯕꯁꯦ ꯇꯨꯝꯊꯕꯁꯨ ꯌꯥꯌꯥꯔꯦ ꯍꯥꯏꯕꯋ
ꯑꯣ ꯑꯣ ꯑꯣ ꯊꯦꯡꯉꯕ ꯆꯨꯝꯊꯒꯦ ꯂꯩ ꯑꯣ ꯊꯦꯡꯉꯕꯧ ꯂꯩꯒꯦ ꯇꯧꯕꯗ
ꯎꯝ
ꯎꯝ ꯐꯪꯗ꯭ꯔꯦ ꯑꯗꯨꯒꯗꯤ ꯀꯨꯏꯔꯦ ꯑꯗꯨꯒꯗꯤ
ꯎ
ꯑꯗꯨꯅ ꯈꯪꯕ ꯉꯝꯗ꯭ꯔꯦ ꯑꯗꯨꯒꯤ ꯋꯥꯔꯤꯗꯣ ꯑꯧ ꯑꯧ ꯀꯥꯏꯅꯒ ꯍꯥꯏ ꯉꯝꯗꯕꯗꯣ ꯇꯧꯃꯟꯗ ꯀꯨꯏꯔꯕꯅꯤꯅ
ꯑꯥ
ꯍꯦꯡꯉ ꯍꯒꯣꯠ ꯄꯖꯦ ꯊꯪꯦ
ꯌꯥꯝꯅ ꯃꯥꯡꯖꯩꯌꯦ ꯅꯨꯃꯤꯠꯁꯤꯅ ꯑꯥ ꯌꯧꯔꯀꯥꯟꯅ ꯍꯧꯒꯠꯂꯅꯤꯅ ꯈꯕꯜ ꯆꯪꯈꯥꯏ ꯑꯅ ꯂꯍꯤꯅꯒ
ꯎꯝ
ꯀ ꯌꯨꯝ ꯅꯪꯗ ꯑꯣꯏꯅ ꯐꯥꯎꯋꯦꯕ
ꯍꯣꯏ ꯑꯗꯨꯕꯨꯗꯤ
ꯎꯝ ꯌꯥꯝ ꯃꯥꯡꯖꯕꯅꯤ ꯑꯗꯩ ꯍꯧ ꯉꯟꯕꯅ ꯌꯥꯝ ꯐꯕꯅꯦꯍꯧ ꯁꯦꯡꯕꯁꯦ ꯌꯥꯝ ꯃꯥꯡꯖꯁꯦ
ꯑꯗꯒꯤ ꯌꯥꯝꯕꯤ ꯍꯤꯟꯒ ꯊ ꯐꯤ ꯁꯨꯕꯁꯨꯠꯇ ꯅꯪꯗꯔ ꯀ꯭ꯂꯥꯁ ꯄꯨꯡ ꯇꯔꯥꯃꯥꯊꯣꯏꯗ ꯆꯠꯂꯦ ꯑꯗꯨꯕꯨꯗꯤ
ꯎꯝ ꯑꯍꯣꯏꯗꯤ ꯀ꯭ꯂꯥꯁꯁꯦ ꯀ꯭ꯂꯥꯁꯇ ꯂꯩꯇꯦ ꯀꯩ ꯀ꯭ꯂꯥꯁ ꯁꯥꯇ꯭ꯔꯒꯤ ꯀ꯭ꯂꯥꯁ ꯂꯧꯕꯒꯨꯝꯕꯗ ꯌꯥꯎꯋꯦꯗ ꯍꯧꯖꯤꯛꯇꯤ ꯍꯥꯇ꯭ꯔꯒꯂ ꯏꯠꯇ꯭ꯔꯤꯕꯅꯤꯅ
ꯉꯔ ꯊꯔꯠꯇ
ꯁꯣꯏ ꯑꯣꯦ ꯁꯣꯏ ꯇꯧꯕꯖꯠ ꯄꯁ ꯌꯥꯝ ꯇꯜꯅꯤꯁ ꯄꯕꯖꯁ
ꯑꯥ
ꯃꯣꯟꯗꯥꯏ ꯐꯥꯎꯗꯤ ꯈꯔ ꯅꯨꯡꯉꯥꯏ ꯍꯟꯗꯛꯀꯤ ꯍꯟꯗꯛꯀꯤ ꯍꯩ ꯍꯪꯆꯤꯠꯇꯣꯗꯤ ꯈꯔ ꯅꯨꯡꯉꯥꯏꯒꯅꯤ ꯃꯟꯗꯦꯗꯩꯗꯤ ꯅꯨꯡꯉꯥꯏ ꯍꯥꯏꯔꯖ ꯑꯇꯣꯞꯄ ꯁꯤꯜꯂꯅꯤ
ꯎ
ꯑꯦ ꯂꯩ ꯆ ꯈꯔ ꯐꯨꯔꯅꯕꯔꯦ ꯍꯥꯟꯅꯗꯤ ꯑꯦꯇꯦꯟꯗꯦꯟꯁ ꯈꯔ ꯄ꯭ꯔꯣꯛꯁꯤ ꯇꯧꯕ
ꯀꯩ ꯂꯝꯅꯣ ꯅꯣꯔꯋꯦ
ꯍꯗꯇꯗꯤ ꯌꯥ
ꯐꯨꯠꯕꯣꯜ ꯋꯥꯔꯤꯁꯅꯔ
ꯍꯥ ꯐꯨꯠꯕꯣꯜꯒꯤ ꯏꯃꯥ ꯍꯣꯏ ꯑꯩꯈꯣꯏ ꯌꯨꯝꯒꯤ ꯃꯤꯉꯩ ꯍ ꯑ
ꯍꯥꯎ ꯅꯣꯟꯗꯤꯁꯨꯠ ꯍꯣꯗꯤ ꯏꯇ
ꯑꯩꯁꯨ ꯌꯦꯡꯉꯦ
ꯑꯣ ꯀꯅꯥ ꯀꯅꯥꯅꯤꯦ ꯀꯅꯥ ꯑ ꯍ ꯇꯇꯕꯣꯀ ꯑꯣꯃꯕ ꯌꯦꯡꯗꯦ ꯀꯅꯥꯒꯤ ꯀꯥꯡꯕꯨꯨꯅꯣ
ꯑꯩꯗꯤ ꯋꯤꯅꯤꯡ ꯁꯤꯡꯗꯣ ꯑꯩꯒꯤꯅꯦ
ꯍꯣ ꯍ ꯑꯣ ꯈ꯭ꯋꯥꯏꯗꯒꯤ ꯅꯨꯡꯉꯥꯏꯕ ꯀꯥꯡ ꯅꯨꯡꯉꯥꯏꯕꯗꯣ ꯃꯊꯥ ꯁꯥꯗꯕ
ꯃꯊ ꯆꯗ
ꯍꯥꯎ
ꯑꯀꯥꯕ ꯀꯥꯡꯕꯨꯗꯣ ꯑꯩꯒꯤꯗꯤ
ꯑꯧ ꯑꯗꯨ ꯐꯔꯕꯅꯦ ꯃꯊꯛ ꯅꯠꯇ꯭ꯔꯗꯤ ꯑꯃ ꯈꯪꯗꯦ ꯃꯤ ꯆꯪ ꯑꯃ ꯈꯟꯒꯥꯔꯗꯤ ꯑꯗꯨꯅ ꯀꯥꯏꯔꯤꯈꯩꯗꯤ ꯅꯨꯡꯉꯥꯏꯕ ꯅꯠꯇ꯭ꯔꯗꯤ ꯁꯥꯎꯅꯤꯡꯕꯅ ꯍꯦꯟꯕꯅꯦ
ꯑꯥꯎ ꯑꯦ ꯑꯩ ꯍꯟꯗꯛ ꯁꯄꯦꯟ ꯁꯞꯄꯣꯔꯠꯇꯤ ꯇꯧꯋꯤ
ꯑꯣ ꯍ ꯃꯣꯏꯁꯨ ꯐꯖꯩ ꯌꯥꯏ ꯌꯥꯏ ꯌꯥꯏ ꯌꯥꯏ
ꯃꯣꯏ ꯇꯤꯝ ꯌꯥꯝ ꯐꯖꯅ ꯇꯧꯋꯦ ꯍꯟꯗꯛ
ꯑꯧ ꯃꯣꯏ ꯑꯧ ꯅꯍꯥꯁꯨ ꯉꯥꯛꯇ ꯑꯣꯏꯗꯅ ꯑꯗꯨꯗꯨꯅ ꯌꯥꯏ ꯅꯪꯒꯤ ꯇꯤꯝꯗꯣ
ꯈꯪꯗꯦ ꯃꯣꯏꯁꯦ ꯀꯥꯏꯐꯥꯎ ꯆꯪꯉꯛꯇꯣꯏꯅꯣ ꯐ꯭ꯔꯦꯟꯁꯀ ꯉꯁꯤ ꯃꯣꯔꯣꯛꯀꯣ ꯒꯥꯔꯥ ꯀꯩꯅꯣ ꯂꯩꯗꯥꯏꯅ ꯐ꯭ꯔꯥꯟꯁꯅ ꯀꯥꯗꯣꯏ ꯃꯥꯜꯂꯦ ꯀꯥꯕꯗꯤ
ꯐ꯭ꯔꯦꯟꯁ ꯐ꯭ꯔꯦꯟꯁ ꯀꯗꯧ ꯃꯥꯜꯂꯦ ꯐ꯭ꯔꯦꯟꯁ ꯌꯥꯝꯅ ꯌꯥꯝ ꯐꯖꯅ ꯇꯧꯋꯦ ꯍꯟꯗꯛ
ꯎꯝ
ꯑꯥꯔꯖꯦꯟꯇꯤꯅꯥꯁꯤ ꯂꯩꯍꯧꯔꯗꯤ ꯅꯨꯡꯉꯥꯏꯇꯧꯕ
ꯃꯣꯏ ꯂꯩꯍꯧꯕꯗꯣ ꯃꯤ ꯂꯣꯏ ꯃꯤ ꯂꯣꯏ ꯍꯥꯏꯅꯔꯦ ꯍꯥꯏꯕꯥ
ꯑꯧ ꯈꯔꯪꯗꯦ ꯁꯨꯝ ꯂꯩꯍꯧ ꯍꯜꯅꯤꯡꯕꯗꯣ ꯑꯇꯩꯁꯨ ꯂꯣꯏ ꯂꯩꯍꯧꯅꯔꯕꯅꯤꯅ ꯃꯣꯏꯁꯨ ꯂꯩꯍꯧꯔꯗꯤ
ꯑ ꯑ ꯑ ꯃꯣꯏ ꯈꯠꯇ ꯀꯀꯜ ꯋꯥꯅꯦ
ꯑꯗꯨ ꯁꯨꯝ ꯂꯩꯍꯩ ꯂꯩꯍꯧꯗꯦ ꯃꯣꯏꯁꯤꯅ ꯀꯥꯔꯛꯏ ꯀꯥꯔꯛꯏ ꯂꯩꯀꯣꯛ ꯂꯩꯍꯧꯒ꯭ꯔꯒꯦ ꯍꯥꯏꯗꯦꯕ ꯑꯗꯨ ꯃꯣꯏꯗꯤ ꯗꯨꯝ ꯀꯥꯔꯛꯇꯣꯏ ꯃꯥꯜꯂꯦꯗ ꯐꯥꯏꯅꯦꯜꯒ ꯁꯥꯟꯅꯔꯛꯇꯣꯏ ꯃꯥꯜꯂꯦ
ꯎꯝ
ꯀꯃꯥꯏꯅ ꯇ ꯔꯛꯇꯛꯇ ꯅꯈ ꯎꯝ
ꯑꯋꯥꯕꯅꯦ ꯄꯨꯔꯥ ꯀꯥꯈꯤꯕꯁꯤꯁꯨ ꯑꯋꯥꯕꯅꯦ
ꯎꯝ
ꯄꯔꯇꯤ ꯅꯠꯇꯕꯗꯗꯤ ꯑꯃꯨꯛ
ꯥꯅꯠꯇꯕꯗꯗꯤ ꯑꯃꯨꯛ ꯃꯥꯟꯅꯦ
ꯄꯥꯔꯇꯤ ꯑꯣꯏꯔꯗꯤ ꯀꯥꯈꯤꯕꯁꯦ ꯍꯔꯥꯎꯗꯧꯕ ꯄꯥꯔꯇꯤ ꯅꯠꯇꯕꯅꯤꯅ ꯀꯥꯈꯤꯕꯁꯦ ꯄꯦꯟꯖꯗꯦꯅꯦ
ꯃꯥꯅꯦ ꯆꯨꯝꯃꯦ ꯁꯤꯖꯦ
ꯍꯣꯏ ꯑꯁ ꯁꯄꯦꯟꯒ ꯀꯅꯥꯒꯅꯣ ꯕꯦꯜꯖꯤꯝ ꯒꯔ
ꯕꯦꯜꯖꯝꯒꯀꯣ ꯑꯦꯀꯕ
ꯃꯥꯜꯂꯦ ꯑꯁꯣꯝꯒꯤꯗꯣ ꯏꯁꯄꯦꯟꯒ ꯕꯤꯔꯖꯝꯒꯅꯤ ꯍ ꯃꯥ ꯀꯥꯖꯔ ꯍꯥꯏꯅꯤ
ꯍꯣꯏ ꯄꯥꯟꯗ ꯏꯁꯄꯦꯟꯒ ꯕꯦꯜꯖꯤꯌꯝꯒ ꯗꯦꯠ ꯏꯂꯦꯕꯦꯟꯗ
ꯍꯥꯏꯗ꯭ꯔꯗꯤ ꯑꯃꯨꯛ ꯌꯥꯄꯣꯠꯁꯦ ꯏꯁꯄꯦꯟꯒꯤꯅꯤ ꯆꯪꯅꯤ ꯍꯥꯏꯔꯒ ꯏꯁꯄꯦꯟ ꯀꯥꯖꯔꯁꯨꯅꯤ ꯍꯥꯏꯗ꯭ꯔꯗꯤ
ꯎ
ꯎ
ꯑꯗꯨꯗꯤ ꯆꯨꯝꯃꯦ
ꯅꯠꯇ꯭ꯔꯗꯤ ꯁꯥꯎꯈꯤꯗꯣꯏꯔꯦ
ꯃꯥꯅꯦ ꯀꯩꯁꯨ ꯅꯠꯇꯕꯗ ꯑꯃꯨꯛ ꯀꯥꯖꯜꯅꯤ ꯀꯥꯖꯥ ꯍꯥꯏꯅꯤ ꯏꯁꯀꯦꯅ ꯀꯥꯖꯜ ꯋꯥꯔꯤꯁꯨ ꯅꯨꯡꯉꯥꯏꯔꯤꯌꯦ ꯑꯩ ꯑꯃꯨꯛ ꯊꯝꯃꯒꯦꯀꯣ
ꯍꯣꯏ ꯍꯣꯏ
ꯍꯥ